ꯍꯥꯎ ꯏꯃꯥꯟꯅꯕꯤ ꯇꯥꯢꯌꯦ ꯎꯝ
ꯀꯩꯗꯧꯔꯝꯃꯤꯅꯣ ꯏꯃꯥꯟꯅꯕꯤ ꯀ
ꯅꯣꯡ ꯇꯥꯢꯌꯦ ꯁꯨꯝ ꯍꯤꯞ ꯄꯝꯃꯤ ꯀꯩꯗꯧꯔꯝꯃꯤꯅꯣ ꯅꯪꯗꯤ
ꯑꯩꯁꯤꯅꯦ ꯁꯨꯝ ꯐꯝꯃꯝꯃꯤꯅꯦ ꯏꯗꯥꯗ ꯋꯥꯔꯤ ꯁꯥꯟꯅꯗꯕ ꯀꯨꯏꯔꯦ ꯅꯪ ꯁꯥꯟꯅꯁꯦꯅ ꯐꯣꯟ ꯇꯧꯔꯛꯝꯃꯤꯅꯦ ꯆꯥꯛ ꯏꯁꯤꯡꯒꯗꯤ ꯆꯥꯔꯕꯣ ꯅꯪꯕꯣ
ꯑꯧ ꯆꯔꯦ ꯆꯥ ꯅꯪ ꯆꯥꯔꯕꯣ
ꯇꯥꯔꯦ ꯀꯩꯀꯩ ꯃꯊꯦꯜ ꯆꯥꯔꯕ ꯀꯃꯥꯏ ꯀꯃꯥꯏ ꯇꯧꯔꯤꯒꯦ ꯅꯪꯕꯣ
ꯏꯟꯖꯥꯡꯁꯦ ꯀꯩꯅꯣ ꯆꯥꯏ ꯍꯋꯥꯏ ꯊꯣꯡꯉꯦ ꯑꯗꯨꯒ ꯀꯥꯎꯒꯦꯠꯅꯕꯒ ꯆꯥꯏ ꯑꯦꯛꯖꯥꯝ ꯂꯣꯏꯕꯗꯒꯤ ꯁꯨꯝ ꯂꯩꯔꯝꯃꯤ ꯀꯩꯁꯨ ꯊꯣꯏꯗꯣꯛꯄ ꯇꯧꯗꯦ ꯅꯪꯗꯤ
ꯑꯩꯁꯨ ꯀꯩꯁꯨ ꯊꯣꯏꯗꯣꯛꯄ ꯇꯧꯗꯦ ꯌꯨꯝꯗ ꯁꯨꯝ ꯂꯩꯔꯝꯃꯤ ꯌꯨꯝ ꯏꯃꯥ ꯍꯣꯏꯒꯤ ꯃꯇꯦꯡ ꯈꯔ ꯄꯥꯡꯉꯒ ꯁꯃꯥꯏꯅ ꯇꯧꯔꯒ ꯂꯩꯔ ꯅꯨꯡꯉꯥꯏꯔꯤꯕ ꯅꯠꯇ꯭ꯔꯣ ꯏꯟꯖꯥꯡꯣꯏ ꯂꯣꯏꯕꯗꯒꯤ ꯊꯦꯡꯅꯈꯤꯗꯕꯁꯨ ꯀꯨꯏꯔꯦ ꯑꯃꯨꯛꯇꯪꯗꯤ ꯄꯨꯟꯁꯤꯗ ꯑꯗꯨꯗꯅ ꯍꯅ ꯐꯣꯟ ꯇꯧꯔꯛꯃꯤꯅꯦ
ꯌꯥꯏ ꯄꯨꯟꯁꯦ ꯑꯩꯈꯣꯏꯁꯦ ꯄꯨꯛꯅꯤꯡ ꯂꯩꯔꯝꯃꯤꯅꯤ ꯀꯔꯝ ꯀꯥꯟꯗ ꯄꯨꯟꯁꯤꯒꯦ ꯀꯃꯥꯏꯅ ꯁꯤꯟꯁꯤꯒꯦꯅ
ꯎꯝ ꯑꯗꯨꯗꯨꯅꯦ ꯑꯩꯈꯣꯏ ꯑꯅꯦ ꯁꯪꯅꯕ ꯃꯇꯝ ꯑꯃ ꯌꯦꯡꯅꯔꯒꯅꯦ ꯑꯗꯨꯝ ꯊꯣꯛꯅꯕ ꯇꯧꯔꯁꯦ ꯀꯩꯀꯩꯅꯣ ꯄꯨꯟꯕ ꯅꯨꯃꯤꯠꯇꯨꯗ ꯏꯟꯁꯥꯡ ꯑꯍꯥꯎꯕ ꯑꯃꯁꯨ ꯆꯥꯅꯕ ꯑꯗꯨ ꯍꯥꯏꯒꯦ ꯈꯜꯂꯝꯃꯤꯅꯦ
ꯌꯥꯏꯌꯦ ꯆꯥꯁꯦ ꯀꯣꯏꯕ ꯈꯣꯠꯄ ꯈꯔ ꯆꯠꯇꯅ ꯑꯔꯣꯏꯕꯅꯤꯅꯦꯕꯀꯣ ꯃꯌꯥꯝ ꯄꯨꯣꯟꯗꯅ ꯅꯨꯡꯉꯥꯏꯅ ꯏꯟꯖꯣꯏ ꯇꯧꯁꯦ
ꯎꯝ ꯏꯇꯥ ꯍꯣꯏꯒꯤ ꯏꯅꯥꯎ ꯅꯨꯄꯤꯅꯗꯤ ꯀꯃꯥꯏ ꯀꯃꯥꯏꯅ ꯇꯧꯔꯤꯦ
ꯑ ꯃꯥꯗ ꯑꯗꯨꯝ ꯁꯥꯟꯅꯔꯤ ꯑꯦꯛꯖꯥꯝ ꯇꯨꯌꯦꯜꯞ ꯊꯥꯔꯝꯗꯥꯏꯗ ꯑꯃꯨꯛ ꯂꯧꯊꯣꯛꯑꯒ ꯌꯨꯝꯗ ꯊꯝꯃꯅꯤ ꯑꯗꯨꯒ ꯃꯈꯥ ꯇꯥꯅ ꯇꯨꯌꯦꯜꯞ ꯂꯣꯏꯔꯝ ꯑꯃꯨ ꯑꯗꯨꯃꯥꯏꯅ ꯁꯥꯟꯅꯕꯒꯦꯅ ꯍꯥꯏꯅꯔꯤ ꯅꯣꯏꯗꯤ ꯀꯃꯥꯏ ꯀꯃꯥꯏ ꯇ ꯎꯅꯔꯒꯦ
ꯑꯩꯈꯣꯏꯒꯤꯁꯨꯅꯦ ꯍꯟꯗꯛꯇꯤ ꯞ ꯊꯥꯒꯗꯕꯅꯤ ꯑꯗꯨꯒꯤ ꯕꯣꯔꯗꯤꯉ ꯊꯝꯈ꯭ꯔꯦ ꯉꯔꯥꯡ ꯅꯍ ꯜꯇ ꯆꯪꯈꯤꯕ... ꯆꯉꯥꯏꯔꯤ ꯃꯥꯁꯨ ꯍꯟꯗꯛ ꯑꯗꯨ ꯊꯣꯛꯂꯛꯄꯒ ꯏꯇꯥ ꯍꯣꯏ ꯃꯌꯥꯝ ꯀꯧꯔꯒ ꯑꯃꯨꯛꯁꯨ ꯁꯥꯦ ꯆꯉꯇꯦ ꯗꯣꯏꯅꯤ ꯑꯩꯈꯣꯏꯒꯤꯅꯦ ꯎꯝ ꯃꯥꯅ ꯏꯨꯁꯤꯡꯗꯣ ꯐꯣꯟ ꯂꯣꯏꯅ ꯇꯧꯅꯔꯈ꯭ꯔꯣꯏ ꯏꯇꯥꯅ ꯑꯩꯉꯣꯟꯗꯗꯤ ꯅꯝꯕꯔꯗꯣ ꯐꯣꯟ ꯌꯥꯗꯕꯒ ꯌꯥꯎꯗ꯭ꯔꯦ ꯑꯗꯨꯅ ꯅꯣꯡꯃ ꯄꯨꯜꯂꯒ ꯆꯥꯛ ꯆꯥꯅꯅꯕ ꯊꯔꯣ ꯊꯝꯕꯥꯜꯁꯨ ꯌꯥꯝꯅ ꯁꯥꯠꯂꯦ ꯍꯥꯏꯕꯅꯦ ꯑꯗꯨꯒꯤ ꯃꯅꯥꯛꯇꯨꯗ ꯆꯥꯛ ꯆꯥꯐꯝꯁꯨ ꯂꯩꯌꯦꯅ ꯍꯥꯏꯕꯅꯦ ꯑꯥ ꯑꯋꯥꯡ ꯊꯪꯕ ꯒꯤꯗꯣ ꯑꯗꯨꯗꯒꯤ ꯑꯩꯈꯣꯏꯔꯣꯝꯒꯤ ꯑꯟꯆꯩꯌꯦ ꯇꯧꯔꯒ ꯅꯣꯡꯃ ꯊꯦꯡꯅꯔ ꯋꯥꯛ ꯄꯅ ꯆꯥꯂꯁꯦꯗꯕꯤ ꯇ
ꯑꯧ ꯌꯥꯏꯌꯦ ꯆꯥꯁꯦ ꯏꯃꯥꯟꯅꯕꯤ ꯃꯌꯥꯝꯁꯨ ꯑꯗꯨꯝ ꯍꯥꯏꯕꯅꯦ ꯍꯧꯖꯤꯛ ꯊꯔꯣ ꯊꯝꯕꯥꯜ ꯁꯥꯠꯅꯕ ꯃꯇꯝꯅꯤꯅꯕꯀꯣ ꯑꯗꯨꯝ ꯀꯣꯏꯕ ꯆꯠꯁꯦ ꯅꯨꯡꯉꯥꯏꯗꯧ ꯃꯥꯜꯂꯦ ꯃꯌꯥꯝ ꯄꯥꯎ ꯐꯥꯎꯅꯔꯒꯅ ꯍꯥꯏꯅꯕꯅꯦ ꯑꯗꯨꯝ ꯁꯤꯜꯂꯒ ꯑꯩꯈꯣꯏ ꯃꯌꯥꯝ ꯆꯠꯅꯕ ꯇꯧꯁꯤ
ꯑꯝ ꯍꯣꯏ ꯌꯥꯏꯌꯦ ꯏꯇꯥ ꯑꯣ ꯑ ꯏꯇꯥ ꯑꯈꯣꯏꯅꯦ ꯎꯝ ꯀꯩ ꯆꯥꯟꯅꯁꯤꯒꯦ
ꯑꯩ ꯁꯟ ꯆꯥꯅꯤꯡꯉꯦ ꯑꯗꯨ ꯃꯌꯥꯝ ꯆꯥꯗꯕ ꯌꯥꯎꯔꯝꯒꯗ꯭ꯔꯥ ꯈꯪꯗꯦ ꯀꯩꯀꯩ ꯇꯧꯁꯤꯒꯦ ꯑꯗꯨꯝ ꯃꯌꯥꯝ ꯄꯨꯜꯂ ꯈꯟꯅꯁꯤ ꯑꯗꯨꯗꯤ ꯂꯣꯏ ꯆꯥꯕꯅ ꯇ꯭ꯔꯣ
ꯆꯥꯏꯌꯦ ꯑꯗꯨ ꯍꯧꯖꯤꯛꯅꯦ ꯀꯥꯡ ꯃꯌꯥꯅꯤꯅ ꯈꯦꯆꯤꯒꯨꯝꯕ ꯇꯧꯔꯒ ꯆꯥꯁꯦ ꯑꯗꯨꯅ ꯐꯗꯧ ꯃꯥꯜꯂꯦ ꯊꯝꯅꯥꯗꯒ ꯍꯥꯞꯄꯒ
ꯌꯥꯏ ꯑꯗꯨꯅ ꯍꯦꯟꯅ ꯍꯥꯎꯗꯧ ꯃꯥꯜꯂꯦ ꯌꯥꯏ ꯑꯗꯨꯃꯥꯏ ꯆꯥꯔꯖꯦ ꯑꯗꯨꯣ ꯐꯖꯅ ꯎꯇꯤ ꯀꯌꯥꯒ ꯇꯧꯗꯅ ꯁꯥꯠ ꯅꯨꯡ ꯐꯖꯅ ꯆꯥꯁꯦ ꯌꯥꯝ ꯍꯥꯎꯅ ꯐꯖꯅ ꯌꯥꯝ ꯅꯨꯡꯉꯥꯏꯅꯤ
ꯎꯗꯕ ꯀꯨꯏꯔꯦꯅꯦ ꯅꯨꯡꯁꯤꯅꯦ ꯅꯣꯏꯗꯣ ꯑꯩꯗꯤ ꯊꯦꯡꯅꯅꯤꯡꯕꯅ ꯂ ꯉꯥꯎꯔꯕꯅꯦ
ꯑꯩꯗꯤ ꯊꯦꯡꯅꯅꯤꯡ ꯃꯌꯥꯝ ꯄꯨꯟꯅ ꯃꯇꯝ ꯑꯃ ꯂꯦꯞꯁꯦ ꯑꯗꯨ ꯄꯨꯂꯞ ꯄꯨꯜꯂꯒ ꯋꯥꯈꯟꯅꯕ ꯑꯣꯏꯅꯀꯣ ꯍꯥꯟꯅ ꯄꯨꯂꯞ ꯄꯨꯟꯊꯣꯛꯁꯦ
ꯌꯥꯏꯌꯦ ꯏꯇꯥꯅ ꯑꯩꯈꯣꯏ ꯅꯛꯅꯔꯤꯅꯤꯅꯦ ꯑ ꯂꯩꯔꯤꯁꯦ ꯅꯣꯡꯃꯇꯕꯨ ꯊꯦꯡꯅꯗꯦꯗꯣ ꯁꯪꯅꯗ꯭ꯔꯕꯅꯤꯅ ꯌꯨꯝꯗꯒꯤ ꯍꯣꯁꯇꯦꯜꯗꯒꯤ ꯊꯣꯛꯂꯛꯅꯔꯦ ꯃꯉꯥꯏꯔꯦ ꯇꯤꯅꯕ ꯐꯪꯗꯦ ꯑꯗꯨꯅ ꯐꯖꯅ ꯊꯦꯡꯅꯔꯒ ꯄꯨꯜꯂꯒ ꯀꯩ ꯀꯩ ꯀꯃꯥꯏ ꯀꯃꯥꯏ ꯇꯧꯅꯔꯤ ꯍꯥꯏꯕꯁꯤꯡꯗꯣ ꯄꯨꯜꯂꯒ ꯐꯖꯅ ꯁꯥꯟꯅꯕ ꯑꯗꯨꯁꯨ ꯍꯦꯟꯅ ꯋꯥꯔꯤꯁꯦ ꯅꯨꯡꯉꯥꯏꯒꯗꯕꯅꯦ
ꯅꯨꯡꯉꯥꯏꯅꯤ ꯑꯗꯨꯃꯥꯏ ꯃꯌꯥꯝ ꯄꯨꯟꯕꯗ ꯄꯨꯟꯅꯤꯡꯉꯤ ꯌꯥꯏ ꯄꯨꯟꯁꯦ ꯐꯖꯅ ꯑꯩꯈꯣꯏ ꯃꯌꯥꯝ ꯀꯣ ꯑꯗꯨꯒ ꯆꯠꯅꯕꯁꯤꯟꯁꯦ
ꯎꯝ ꯏꯇꯥꯍꯣꯏꯒꯤ ꯃꯃꯥꯍꯣꯏꯗꯤ ꯀꯩꯁꯨ ꯊꯣꯏꯗꯣꯛꯄ ꯑꯅꯥ ꯑꯌꯦꯛ ꯀꯝꯇ ꯌꯥꯎꯗꯕ ꯅꯠꯇ꯭ꯔꯣ ꯑꯩꯁꯨ ꯎꯗꯕ ꯀꯨꯏꯔꯦꯅꯦ ꯊꯦꯡꯅꯈꯤꯗꯕ ꯃꯃꯥ ꯍꯣꯏꯒꯗꯣ
ꯑ ꯏꯇꯥ ꯀꯩꯁꯨ ꯌꯥꯎ ꯇꯦ ꯑꯅꯥ ꯑꯌꯦꯛ ꯃꯃꯥ ꯑꯗꯨꯝ ꯐꯤ ꯁꯥꯔ ꯈꯣꯠꯂꯒ ꯂꯩꯔꯤ ꯑꯗꯨꯒ ꯏꯅꯥꯎꯅꯨꯄꯤꯁꯨ ꯌꯨꯝꯗ ꯂꯩꯇ꯭ꯔꯦ ꯏꯅꯥꯎꯄꯥꯁꯨ ꯂꯩꯇꯦ ꯃꯃꯥ ꯐꯤ ꯅꯨꯡ ꯁꯥꯔ ꯈꯣꯠꯇꯅ ꯑꯗꯨꯝ ꯂꯩꯔꯤ ꯀꯩꯁꯨ ꯑꯅꯥ ꯑꯌꯦꯛ ꯌꯥꯎꯗꯦ
ꯑꯣ
ꯑꯗꯨꯝ ꯍꯣꯁꯇꯦꯜꯗ ꯂꯩ
ꯑꯣ ꯅꯣꯏꯃꯥ ꯍꯣꯏꯅ ꯁꯥꯕ ꯐꯤꯗꯣ ꯌꯥꯝ ꯐꯖꯕꯅꯤꯅꯦ ꯑꯩꯁꯨꯅꯦ ꯌꯦꯡꯅꯤꯡꯕꯅꯦ ꯅꯪ ꯍꯣꯁꯇꯦꯜꯗꯒꯤ ꯀꯔꯝ ꯀꯥꯟꯗ ꯆꯠꯇꯣꯏꯅꯣ ꯌꯨꯝꯗ
ꯍꯣꯁꯇꯦꯜꯁꯦ ꯑꯩꯁꯦ ꯃꯊꯪꯒꯤ ꯊꯥꯒꯨꯝꯕꯗ ꯆꯠꯀꯦꯅ ꯈꯜꯂꯤ ꯆꯠꯂꯒ ꯌꯦꯡꯉꯨꯁꯦ ꯑꯗꯨꯝ
ꯌꯥꯏꯌꯦ ꯎꯝ ꯑꯩꯁꯨꯅꯦ ꯐꯤꯅꯦ ꯃꯃꯥꯒꯤ ꯑꯃꯠꯇꯁꯨ ꯂꯩꯕꯤꯅꯤꯡꯕ ꯑꯗꯨꯒ ꯑꯩꯒꯤꯁꯨꯅꯦ ꯑꯣꯏꯅꯤꯡꯕ ꯏꯇꯥ ꯍꯣꯏꯒꯤ ꯃꯃꯥꯅ ꯁꯥꯕ ꯐꯤꯗꯣ ꯅꯠꯇ꯭ꯔꯗꯤꯅꯦ ꯑꯩꯁꯦ ꯑꯇꯣꯞꯄꯗꯤ ꯄꯥꯝꯗꯕ ꯑꯗꯨꯒꯤꯅꯤ ꯐꯤ ꯐꯖꯕꯅꯤꯅꯦ ꯏꯇꯥꯒꯤ ꯃꯃꯥ ꯅ ꯁꯥꯕ ꯗꯣ
ꯑꯧ ꯌꯥꯏꯌꯦ ꯏꯇꯥ ꯆꯠꯂꯨꯁꯦ ꯌꯦꯡꯉꯒ ꯃꯌꯥꯝ ꯀꯣꯏꯗꯅꯀꯣ ꯑꯩꯈꯣꯏꯔꯣꯝꯗꯁꯨ
ꯎꯝ ꯏꯇꯥꯍꯣꯏꯔꯣꯝꯗ ꯇꯔꯕꯨꯁ ꯀꯗꯣ ꯌꯥꯝ ꯌꯥꯝꯅ ꯄꯥꯟꯕꯅꯤꯅꯦ ꯍꯧꯕꯅꯤꯅꯦ ꯍꯥꯎꯕꯅꯤ ꯏꯇꯥ ꯍꯣꯏꯒꯤ ꯇꯔꯕꯨꯖꯀꯗꯣ ꯃꯆꯨ ꯃꯆꯨꯒ ꯍꯧꯖꯤꯛꯇꯤ ꯌꯥꯝꯅꯁꯨ ꯊꯣꯛꯑꯦꯗꯅ ꯇꯔꯕꯨꯖꯁꯦ ꯑꯉꯥꯡꯕꯋꯣ ꯍꯪꯒꯥꯄꯥꯟꯋꯣ
ꯊꯣꯛꯏ ꯊꯣꯏ ꯇꯔꯕꯨꯁ ꯑꯗꯨꯌꯝ ꯑꯁꯣꯝꯗꯀꯣ ꯑꯗꯨꯝ ꯍꯣꯡꯉꯦ ꯌꯥꯝ ꯌꯥꯝ ꯊꯥꯅꯕꯅꯤꯅꯕ ꯆꯠꯁꯤ ꯃꯌꯥꯝ ꯄꯨꯟꯅ ꯅꯣꯃ ꯆꯥꯔꯖꯤ ꯆꯥꯔꯖꯤ ꯀꯥꯡ ꯃꯇꯝꯒ ꯌꯧꯁꯤꯜꯂꯛꯑꯦ ꯑꯁꯣꯝꯗꯁꯨ ꯑꯗꯨꯝ ꯅꯨꯡꯉꯥꯏꯕꯅꯦ ꯃꯌꯥꯝ ꯑꯗꯨꯝ ꯀꯣꯏꯕ ꯈꯣꯠꯄ ꯂꯥꯛꯅꯕ ꯄꯗꯨ
ꯍꯩ ꯔꯥꯒꯁꯨ ꯃꯌꯥꯝ ꯑꯃ ꯄꯥꯜꯂꯝꯃꯅꯤꯅꯦ ꯍꯧꯖꯤꯛꯇꯤ ꯍꯩ ꯔꯥꯒꯤ ꯃꯇꯝꯅꯤꯅ ꯑꯩꯈꯣꯏ ꯁ꯭ꯋꯥꯏꯗꯗꯤꯅꯦ ꯀꯌꯥ ꯄꯥꯟꯗꯦ ꯑꯗꯨꯅ ꯏꯇꯥꯍꯣꯏꯔꯣꯝꯗ ꯂꯥꯛꯑꯒꯅꯦ ꯀꯔꯤ ꯀꯔꯤ ꯄꯥꯜꯂꯤꯕꯅꯣꯁꯨ ꯌꯦꯡꯅꯤꯡꯏꯤ ꯏꯇꯥꯍꯣꯏꯒꯤ ꯊꯥꯏꯅ ꯄꯨꯔꯛꯈꯤꯕ ꯍꯩꯈꯥꯗꯨꯁꯨ ꯌꯥꯝꯅ ꯍꯥꯎꯈꯤꯕꯅꯤꯅꯦ
ꯃꯇꯝ ꯑꯣꯏꯔꯦ ꯏꯇꯥ ꯍꯩꯈꯥ ꯃꯇꯝ ꯑꯗꯩ ꯍꯩꯅꯧ ꯀꯩꯀꯥ ꯑꯗꯨꯝ ꯃꯔꯥꯡ ꯀꯥꯏꯅ ꯄꯥꯟꯕꯅꯤꯅꯕꯀꯣ ꯆꯠꯁꯦ ꯃꯌꯥꯝ ꯅꯣꯡꯃ ꯐꯖꯅ ꯆꯥꯔꯨꯁꯦ
ꯎꯝ ꯆꯥꯔꯨꯁꯤ ꯏꯇꯥ ꯑꯩꯁꯨ ꯆꯠꯅꯤꯡꯉꯦ ꯀꯣꯏꯗꯕ ꯀꯨꯏꯔꯦ ꯑꯗꯨꯅ ꯊꯦꯡꯅꯔꯒ ꯑꯩꯈꯣꯏꯗꯣ ꯑꯃꯨꯛꯇꯪ ꯄꯨꯟꯈ꯭ꯔꯗꯤ ꯅꯨꯡꯉꯥꯏꯅꯤ ꯄꯨꯟꯗꯕꯁꯨ ꯀꯨꯏꯔꯦ ꯀꯃꯥꯏ ꯀꯃꯥꯏꯅ ꯇꯧꯅꯕꯅꯣ ꯁꯣ ꯑꯝꯇ ꯈꯪꯅꯗ꯭ꯔꯦꯗꯣ ꯁꯛꯀ ꯁꯪꯒꯟꯕꯁꯦ ꯎꯅꯗꯕꯁꯨ ꯀꯨꯏꯔꯕꯅꯤꯅ
ꯃꯥꯥꯟꯅꯦ ꯀꯨꯏꯅ ꯎꯅꯗꯕꯁꯨ ꯑꯦꯛꯖꯥꯝ ꯂꯣꯏꯈꯤꯕꯗꯒꯤ ꯏꯇꯥꯁꯨ ꯍꯣꯁꯇꯦꯜꯗ ꯂꯥꯛꯑꯗꯤ ꯅꯨꯡꯗꯥꯡꯋꯥꯏꯔꯝꯒꯁꯤ ꯄꯨꯟꯗꯅ ꯋꯥꯛꯀꯤꯡꯒ ꯆꯊꯣꯛ ꯈꯣꯠꯊꯣꯛ ꯑꯥꯒ ꯅꯨꯡꯉꯥꯏ ꯇꯧꯕꯅꯦ ꯀꯣꯏꯔꯛꯎꯗꯅ ꯍꯣꯁꯇꯦꯜꯗꯁꯨ ꯅꯣꯡ ꯐꯗꯣꯛ
ꯑꯣ ꯀꯣꯏꯔꯛꯀꯦ ꯏꯇꯥ ꯀꯣꯏꯔꯛꯇꯤ ꯀꯣꯏꯔꯛꯅꯤꯡꯕꯅꯦ ꯑꯩꯁꯦ ꯌꯨꯝꯗ ꯍꯦꯛ ꯆꯠꯈꯤꯕ ꯅꯨꯃꯤꯠꯇꯒꯤꯅꯦ ꯁꯪꯈꯤꯗ꯭ꯔꯕ ꯍꯣꯁꯇꯦꯜꯗ ꯂꯩꯔꯤꯉꯩꯗꯗꯤ ꯌꯥꯝ ꯀꯣꯛꯑꯝꯃꯤꯗꯣ ꯍꯧꯖꯤꯛꯇꯤ ꯆꯤꯟꯕꯅ ꯑꯩꯅ ꯅꯣꯡꯃ ꯁꯪꯕꯗ ꯏꯀꯨꯏ ꯀꯨꯏꯗꯕꯤ ꯗ ꯀꯣꯏꯔꯛꯀꯦ ꯍꯟꯗꯛ ꯀꯦ ꯂꯥꯛꯏꯕ ꯅꯣꯡꯃꯥꯏꯖꯤꯡ ꯅꯨꯃꯤꯠꯁꯤꯗ ꯁꯣꯏꯗꯅ ꯂꯥꯛꯀꯦ ꯑꯗꯨꯒ ꯆꯥꯛ ꯆꯥꯅꯕꯒꯤ ꯄ꯭ꯔꯣꯒ꯭ꯔꯥꯝꯗꯨꯁꯨꯅꯦ ꯁꯤꯟꯅꯕ ꯇꯧꯁꯦ ꯏꯇꯥꯅꯅꯦ ꯐꯣꯟꯗꯣ ꯑꯃꯇ ꯍꯣꯔꯦꯟ ꯀꯥꯎꯗꯕꯤꯗ ꯄꯥꯎ ꯐꯥꯎꯅ ꯊꯣꯛꯑꯣ ꯂꯣꯏꯅ ꯑꯩꯁꯨ ꯑꯗꯨꯒ ꯏꯇꯥꯥꯟꯅ ꯃꯔꯣꯟꯗꯣ ꯀꯃꯥꯏ ꯀꯃꯥꯏꯅ ꯀꯅꯥ ꯀꯅꯥ ꯄꯥꯎ ꯐꯥꯎꯅꯔꯕ ꯃꯤ ꯀꯌꯥ ꯆꯠꯀꯅꯤ ꯍꯥꯏꯕꯅꯆꯤꯡꯕꯗꯣ ꯑꯗꯨꯁꯨ ꯍꯣꯔꯦꯟꯅꯦ ꯑꯩꯉꯣꯟꯗ ꯄꯥꯎ ꯐꯥꯎꯔꯛꯑꯣ ꯑꯗꯨꯒ ꯑꯩꯈꯣꯏꯒꯤ ꯄꯨꯟꯅ ꯑꯃꯨꯛꯇꯪ ꯋꯥꯔꯤ ꯁꯥꯟꯅꯊꯣꯛꯑꯒ ꯃꯐꯝꯅ ꯀꯗꯥꯏꯗ ꯌꯥꯅꯒꯗ꯭ꯔꯥ ꯐꯔꯛ ꯇꯥꯅꯒꯗ꯭ꯔꯥꯗꯣ ꯃꯌꯥꯝ ꯒ꯭ꯌꯥꯟ ꯅꯛꯄ ꯃꯐꯝ ꯑꯃꯝꯗ ꯇꯧꯔꯒ ꯆꯠꯅꯕ ꯇꯧꯁꯤ
ꯌꯥꯏꯌꯦ ꯌꯥꯏꯌꯦ ꯅꯪ ꯀꯩꯅꯣ ꯇꯧꯕꯣ ꯅꯣꯡꯃꯥꯏꯖꯤꯡ ꯅꯨꯃꯤꯠꯀꯤ ꯂꯥꯛꯄꯗꯣ ꯑꯍꯤꯡ ꯂꯦꯛꯊꯈ꯭ꯔꯣ ꯁꯤꯗ ꯏꯟꯖꯥꯡ ꯍꯧꯕ ꯑꯃꯅ ꯆꯥꯃꯤꯟꯅꯔꯁꯦ ꯑꯗꯨꯒ ꯔꯧꯟꯗ ꯃꯌꯥꯝ ꯄꯨꯟ ꯈꯣꯠꯇꯧꯔꯒ ꯅꯨꯡꯊꯤꯟꯒꯥꯗ ꯋꯥꯛꯀꯤꯡ ꯆꯠꯇꯅ ꯑꯗꯨꯝ ꯑꯦꯝ ꯌꯨ ꯃꯅꯨꯡ ꯀꯣꯏ ꯈꯣꯠꯇꯧꯕꯁꯦ ꯑꯗꯨꯝ ꯅꯨꯡꯉꯥꯏꯔꯗꯦꯀꯣ ꯌꯥꯝ ꯅꯨꯡꯗꯥꯡ ꯋꯥꯏꯔꯝ ꯋꯥꯛꯀꯤꯡꯒ ꯃꯌꯥꯝ ꯌꯥꯝ ꯆꯠꯅꯩꯌꯦꯕ ꯈꯔꯥ ꯂꯥꯛꯅꯔꯒ ꯂꯩꯖꯦ ꯅꯡ ꯅꯣꯡꯃ ꯑꯗꯨꯃ ꯂꯩꯔꯣ ꯑꯗꯨꯒ ꯅꯣꯡꯉꯥꯜꯂꯒ ꯃꯌꯥꯝ ꯄꯨꯜꯂꯨꯔꯒ ꯍꯜꯂꯣꯗꯅ
ꯍꯣꯏ ꯌꯥꯏꯌꯦ ꯏꯇꯥ ꯑꯩꯈꯣꯏ ꯊꯥꯏꯅ ꯇꯧꯔꯛꯈꯤꯕꯗꯣ ꯑꯁ ꯅꯤꯡꯕꯨ ꯅꯤꯡꯁꯤꯡꯉꯦ ꯏꯇꯥꯅ ꯍꯧꯖꯤꯛ ꯍꯥꯏꯔꯒ ꯅꯨꯡꯉꯥꯏꯕꯅꯤ ꯅꯨꯡꯗꯥꯡ ꯋꯥꯏꯔꯝꯗꯒ ꯋꯥꯛꯀꯤꯡꯒ ꯆꯠꯇꯅ ꯃꯌꯥꯝꯒꯤ ꯁꯥꯟꯅꯕꯒ ꯂꯝꯄꯥꯛꯇ ꯌꯦꯡꯗꯅ ꯑ ꯅꯨꯃꯤꯠ ꯇꯥꯔꯝꯗꯥꯏꯒꯤꯒ ꯌꯦꯡꯕꯗꯣ ꯌꯥꯝ ꯐꯖꯕꯅꯤꯅꯦ ꯑꯌꯨꯛꯀꯤꯒ ꯋꯥꯛꯀꯤꯡꯒ ꯆꯦꯟꯕꯅ ꯆꯦꯜꯂꯒ ꯇꯧꯕ ꯃꯌꯥꯝꯗꯣ ꯑꯩꯈꯣꯏꯅ ꯅꯨꯡꯉꯥꯏꯕꯅꯤ
ꯅꯨꯡꯁꯤ ꯃꯇꯝꯗꯨ ꯂꯣꯏꯔꯦ ꯍꯧꯖꯤꯛꯇꯤ ꯑꯃꯨꯛ ꯍꯜꯂꯛꯑꯔꯣꯏ ꯑꯗꯨꯅ ꯃꯌꯥꯝ ꯄꯨꯜꯂꯒ ꯅꯨꯡꯉꯥꯏꯅ ꯑꯗꯨꯝ ꯄꯨꯟꯁꯤ
ꯍꯣꯏ ꯏꯇꯥ ꯏꯇꯥ ꯍꯣꯏꯒꯤ ꯄꯨꯄꯨ ꯍꯣꯏꯒꯗꯤ ꯀꯃꯥꯏ ꯀꯃꯥꯏꯅ ꯇꯧꯔꯤꯒꯦ
ꯑ ꯕꯨꯕꯣꯛ ꯍꯣꯏꯁꯦ ꯑꯍꯟ ꯑꯣꯏ ꯁꯤꯜꯂꯛꯏꯗ ꯑꯗꯨꯝ ꯃꯁꯥꯕꯨꯗꯤ ꯀꯩꯅꯣ ꯀꯜꯂꯤ ꯑꯗꯨꯒ ꯆꯍꯤꯗꯤ ꯑꯗꯨꯝ ꯑꯍꯟ ꯑꯣꯏꯁꯤꯜꯂꯛꯄꯗꯣ ꯑꯗ ꯀꯟꯅ ꯀꯩꯅꯣ ꯇꯧꯕ ꯈꯣꯠꯄ ꯉꯟꯗ꯭ꯔꯦ ꯑꯣ ꯀꯨꯏ ꯔꯣꯏꯗ
ꯀꯨꯏꯔꯦ ꯎꯗꯕ ꯀꯨꯏꯔꯦ ꯂꯝꯅꯒ ꯂꯥꯛꯅꯕꯅꯤꯅ ꯄꯥꯛ ꯄꯥꯛ ꯍꯦꯛ ꯆꯠ ꯉꯝꯗꯕꯅꯤꯅ ꯍꯟꯗꯛ ꯂꯥꯛꯄꯗꯨꯗꯅꯦ ꯍꯟꯗꯛ ꯇꯥꯥ ꯁꯨ ꯑꯩꯈꯣꯏ ꯆꯥꯛ ꯆꯥꯅꯕ ꯂꯣꯏꯔꯒ ꯌꯨꯝꯗ ꯀꯨꯝꯕꯗꯣ ꯑꯗꯨꯗ ꯄꯨꯟꯅ ꯑꯩꯁꯨ ꯂꯥꯛꯇꯥꯥꯔꯦ ꯆꯠꯈꯤꯗꯕ ꯎꯝ ꯆꯠꯈꯤꯗꯕ ꯀꯨꯏꯔꯦꯕ ꯑꯣ
ꯌꯥꯏ ꯏꯀꯟꯗ ꯄꯨꯂꯞ ꯆꯠꯂꯨꯁꯤ ꯆꯥꯛ ꯏꯁꯤꯡ ꯆꯥꯕ ꯂꯣꯏꯔꯒ ꯑꯩꯈꯣꯏ ꯄꯨꯜꯂꯛ ꯑꯗꯨꯝ ꯒꯥꯔꯤ ꯇꯧꯔꯒ ꯍꯥꯏꯗꯦꯗꯅꯀꯣ ꯆꯠꯂꯨꯔꯒ ꯑꯗꯨꯝ ꯉꯍꯥꯛ ꯎꯅꯔꯝꯃ ꯑꯗꯨ ꯍꯜꯂꯛꯄ ꯌꯥꯏꯗꯅ
ꯌꯥꯏꯌꯦ ꯏꯇꯥ ꯀꯨꯏꯔꯦ ꯆꯠꯈꯤꯗꯕ ꯅꯣꯏꯔꯣꯝꯒꯤ ꯂꯝꯕꯤ ꯗꯣ ꯆꯠꯄ ꯌꯥꯝ ꯅꯨꯡꯉꯥꯏꯕꯅꯤꯅꯦ ꯏꯪ ꯆꯤꯛ ꯑꯒ ꯍꯧꯖꯤꯛ ꯍꯩ ꯔꯥ ꯑꯥ ꯍꯤꯡꯒꯣꯜꯒꯅ ꯆꯥꯎꯔꯤꯕ ꯍꯩ ꯔꯥ ꯃꯌꯥꯝ ꯑꯃ ꯊꯥꯕꯗꯣ ꯌꯦꯡꯕ ꯌꯥꯝꯅ ꯅꯨꯡꯉꯥꯏꯒꯤꯕꯅꯤ ꯍꯥꯏꯕ ꯊꯥꯏꯅ ꯆꯠꯂꯄ ꯀꯥꯟꯗ ꯑꯩꯈꯣꯏꯅ
ꯏ ꯃꯖꯦ ꯍꯧꯖꯤꯛ
ꯀꯨꯏꯔꯦ ꯌꯥꯝꯅ ꯑꯗꯨꯃꯥꯏꯅꯒ ꯆꯠꯈꯤꯗꯕꯗꯣ ꯌꯥꯝ ꯊꯤꯅ ꯀꯨꯏꯈ꯭ꯔꯦ ꯍꯥꯏꯕ ꯑꯩ ꯇꯥꯅ ꯍꯣꯁꯇꯦꯜꯗ ꯂꯩꯅꯤ ꯂꯩꯕꯅꯤ ꯌꯨꯝꯗꯁꯨ ꯁꯨꯡꯆꯠ ꯆꯠꯇꯕꯒꯤ ꯑꯩꯈꯣꯏꯁꯨ ꯌꯥꯎꯕ ꯍꯦꯛ ꯐꯪꯗꯦ ꯏ ꯇꯥꯟꯅ ꯌꯨꯝꯗ ꯂꯩꯔꯗꯤ ꯑꯩꯈꯣꯏꯁꯨ ꯆꯠꯄ ꯐꯪꯕꯅꯤꯗꯣ
ꯌꯥꯏꯌꯦ ꯍꯟꯗꯛ ꯑꯩꯅ ꯌꯨꯝ ꯂꯩꯀꯥꯟꯗꯅꯦ ꯃꯌꯥꯝ ꯄꯨꯂꯞ ꯆꯠꯂꯁꯤ ꯑꯗꯨꯒ ꯂꯩꯔꯛꯑꯁꯦ ꯅꯣꯡꯃ ꯑꯗꯨꯒ ꯃꯌꯥꯝ ꯀꯣꯏꯗꯅ ꯈꯣꯠꯇꯅ ꯌꯦꯡꯗꯅ ꯇꯧꯔꯛꯑꯁꯤ
ꯍꯣꯏ ꯏꯇꯥ ꯑꯗꯨꯗꯤꯅꯦ ꯏꯇꯥ ꯑꯩꯅꯦ ꯂꯥꯛꯄꯒꯤ ꯃꯇꯝꯗꯣ ꯅꯣꯡꯃꯥꯏꯖꯤꯡ ꯅꯨꯃꯤꯠꯇꯨ ꯁꯣꯏꯗ ꯂꯥꯛꯑꯒꯦ ꯊꯝꯃꯒꯦ ꯑꯩ ꯁꯣ ꯅꯀꯟꯗ ꯃꯃꯅ ꯑꯣꯏ
ꯍꯣ ꯍꯣꯏ ꯏꯇꯥ
ꯊꯝꯃꯦ ꯊꯝꯃꯦ
ꯍꯣꯏ